ꯍꯜꯂꯣ
ꯍꯥꯎ
ꯅꯣꯏ ꯆꯥ ꯂꯣꯏꯗꯔꯤꯕ ꯍꯥꯏꯁꯦ
ꯆꯥꯡ ꯂꫭꯏꯗꯔꯤꯌꯦ
ꯑꯦ ꯅꫭꯏ ꯁꯥ ꯊꯣꯡꯉꯤꯔ
ꯆꯥꯛ ꯊꯣꯡꯗꯦ ꯑꯩ ꯑꯉꯥꯡ ꯆꯥꯛ ꯊꯣꯡꯅꯕ ꯊꯝꯕ ꯉꯥꯝ ꯂꯩ ꯑꯩꯈꯣꯏꯒꯤ ꯑꯗꯨꯅ ꯊꯣꯡꯍꯜꯂꯤꯑꯦ
ꯅꯠꯇꯦ ꯁꯥ ꯊꯣꯡꯉꯤꯔꯕ
ꯍꯣꯏ ꯁꯥ ꯊꫭꯡꯉꯤ
ꯀꯩ ꯁꯥ
ꯌꯦꯟꯁꯥꯅꯤꯗ
ꯕꯣꯏꯂꯔ ꯁꯥ
ꯕꯣꯏꯂꯔ ꯁꯥ ꯍꫭꯏ ꯕꯣꯏꯂꯔ ꯁꯥꯗꯣ ꯀꯩꯅꯣ ꯇꯧꯔꯤꯌꯦ ꯉꯁꯤ ꯄ꯭ꯔꯥꯕꯤꯟ ꯃꯁꯝ ꯊꯥꯔꯨꯕꯒꯤ ꯑꯣꯛꯄ ꯑꯣꯏꯅꯅ ꯊꯣꯡꯕꯅꯦ ꯑꯗꯨꯒ ꯃꯥ ꯅꯨꯃꯤꯠ ꯇꯔꯦꯠꯅꯤ ꯊꯥꯎ ꯆꯥ ꯌꯥꯗ꯭ꯔꯦ
ꯑꯗꯥ ꯂꯦꯡꯏꯔꯕ ꯃꯥ ꯍꯜꯂꯣ
ꯍꯥꯎ ꯍꯥꯏꯔꯛꯑꯦ
ꯄ꯭ꯔꯥꯕꯤꯟ ꯑꯗꯨꯗ ꯂꯦꯛꯏꯔꯕ ꯇꯨꯝꯃꯤꯔꯕ
ꯍ ꯃꯥ ꯂꯩꯏꯌꯦꯦ ꯃꯥ
ꯊꯥꯎ ꯊꯨꯝ ꯅꯨꯃꯤꯠ ꯍꯞꯇꯥ ꯑꯃ ꯆꯥ ꯌꯥꯗ꯭ꯔꯣꯏꯦꯕ
ꯍꯣꯏ ꯁꯦꯚꯦꯟ ꯗꯦꯁ ꯎ ꯇ ꯍ ꯆꯔ ꯌꯥꯔꯣꯏꯃ ꯊꯃꯤ ꯂꯝꯗꯣ ꯃꯃ
ꯂꯃ
ꯑꯦ ꯂꯝ ꯇꯔꯦ
ꯂ ꯇꯤꯟꯅꯤꯗꯤ ꯂꯍꯗꯦ
ꯑꯥ
ꯥꯟꯗꯒꯤꯁꯨ ꯅ ꯇꯦꯕ
ꯔꯝꯗꯤ ꯀꯁꯟꯂꯠꯇꯦ
ꯎꯝ ꯇꯥꯎꯏꯁꯨꯦ ꯍꯨꯟꯗꯣꯛꯇꯤ ꯂꯩꯔꯤꯅꯤꯅꯦ
ꯑꯁ ꯑꯩꯒꯤꯃꯗꯣ ꯉꯁꯥꯏ ꯆꯪꯉꯨꯕꯅꯦꯕꯀꯣ ꯑꯗꯣ ꯐꯝ ꯐꯝꯃ ꯂꯩꯔꯝꯃꯦ ꯃꯊꯟꯗ ꯌꯥꯝ ꯅꯨꯡꯉꯥꯏꯇ꯭ꯔꯦ ꯑꯩꯈꯣꯏ ꯆꯪꯕꯤꯔꯨꯗꯁꯨ ꯈꯨꯊꯦꯡꯗ ꯆꯠꯂꯨꯔꯦ ꯑꯗꯨ ꯐꯝꯅꯔꯝꯃꯦ ꯑꯗꯨꯒꯒ ꯈꯇꯑꯒ ꯑ ꯍꯦꯒ ꯌꯦ ꯆꯪꯉ ꯃꯁꯛ ꯑꯗꯣ ꯑꯩꯈꯣꯏꯒꯤ ꯃꯣꯏ ꯇꯨꯄꯤ ꯑꯃ ꯎꯍꯜꯂꯤꯗꯅ ꯑꯗꯨ ꯄꯦ ꯑꯗꯨꯒ ꯑꯩꯈꯣꯏꯒꯤ ꯍꯤꯟꯗꯨꯒꯤꯗꯒ ꯂꯥꯏ ꯈꯨꯣꯏꯔꯨꯝꯕ ꯑꯃꯨꯛ ꯎ ꯍ ꯍꯒꯥꯄꯥ ꯀꯩꯅꯣ ꯔꯣꯃꯥꯟ ꯀꯣꯛꯐꯝ ꯂꯩꯗꯅꯦ ꯑꯗꯨꯗꯨꯒꯤ ꯑꯗꯨꯏ ꯈꯨꯀꯨꯞꯇ ꯇꯧꯔꯒ ꯐꯝ ꯂꯩꯅꯦ ꯀꯌꯥ ꯅꯨꯡꯉꯥꯏꯖꯦ ꯑꯗꯨꯣ ꯍꯦꯛ ꯆꯪꯕꯒ ꯀꯍꯟꯇꯔꯦ ꯄꯣꯊ ꯃꯥ ꯍ ꯇꯅꯅꯨꯡꯀ ꯃꯣꯏ ꯗꯣꯛꯇꯔꯒꯩ ꯑꯗꯨꯣ ꯏꯁꯄꯔꯦꯒꯗꯤ ꯄꯤꯛꯦ ꯏꯁꯄꯔꯦꯒꯗꯨ ꯌꯦꯡꯉ ꯈꯣꯠꯂꯒ ꯍꯤꯗꯥꯛꯇꯣ ꯆꯥꯗꯧ ꯃꯇꯝ ꯋꯥꯔꯤ ꯁꯥꯟꯅꯔꯤ ꯃꯥꯗꯣ ꯍꯦꯛ ꯇꯧꯔꯛꯄꯒ ꯑꯁ ꯃꯉꯥ ꯅꯪ ꯊꯥꯔꯨꯅꯣ ꯍꯣꯏ ꯑꯩꯉꯣꯟꯗ ꯍ ꯀꯩꯗꯧꯔꯤꯒꯦ ꯑꯁ ꯑꯩ ꯌꯥꯎ ꯋꯥ ꯍꯥꯏꯁꯤꯗꯤ ꯀ ꯆꯤꯛꯑꯦ ꯋꯥꯏ ꯈꯣꯠꯂꯦꯅ ꯍꯥꯏꯔꯛꯦ ꯑꯗꯨ ꯑꯗ
ꯈꯜꯂꯤꯖꯂ
ꯈꯤꯇꯪꯗꯤ ꯄꯪꯊꯍꯜꯂꯦ ꯍꯥꯏꯕꯅꯤ ꯅꯥꯗꯅꯕ ꯑꯗꯨꯔꯁꯨ ꯑꯞꯛꯇ ꯆꯠꯀꯦꯗꯅ ꯍꯧꯖꯤꯛꯇ ꯑꯩꯈꯣꯏꯗꯤ ꯑꯩꯈꯣꯏ ꯀꯨꯏꯗ ꯍꯜꯂꯛꯄꯗꯣ ꯑꯗꯨꯅꯦꯃꯥꯟ ꯊ ꯍꯥꯏꯁꯤꯦ ꯑꯣꯂꯥ ꯑꯃꯨ ꯑꯃꯨꯛꯇꯪ ꯃꯥ ꯋꯥꯁꯔꯨꯝ ꯆꯅꯤꯡ ꯑꯗꯨꯗꯒꯤ ꯃꯅꯨꯡ ꯆꯟꯕ ꯀꯩꯀꯥ ꯑꯗꯨꯗꯨꯗ ꯀꯩꯅꯣ ꯭ꯔꯦꯛ ꯊꯥꯕꯒꯤ ꯋꯥꯅꯤ ꯅꯠꯇ꯭ꯔꯗꯤ ꯆꯥꯛ ꯄꯨꯡ ꯑꯍꯨꯝꯗꯁꯨ ꯄꯤꯖꯩ ꯍꯥꯏꯕꯅꯤ ꯇꯩꯗꯤꯒꯝ ꯍꯦꯄꯔꯣ ꯃꯀꯣꯛꯇꯨꯗ ꯑꯗꯨꯅ ꯆꯣꯛ ꯆꯣꯛ ꯆꯣꯛ ꯊꯤꯂꯛꯏꯅꯦ ꯑꯗꯨꯝ ꯑꯗꯨꯝ ꯋꯥꯕꯗꯣ
ꯃꯥ ꯄꯨꯔꯥ ꯊꯥꯕ ꯂꯣꯏꯁꯤꯜꯂꯛꯑꯕꯣ
ꯑꯦ ꯅꯪ ꯆꯥꯛ ꯆꯉꯔꯕꯣ
ꯆꯔꯤꯦ ꯃꯥ ꯄꯨꯔꯥ ꯊꯥꯕ ꯂꯣꯏꯁꯤ ꯂꯥꯑꯕꯕꯕꯥ
ꯑꯣ ꯃꯀꯣꯛꯇꯨꯗ ꯄꯨꯂꯞ ꯂꯥꯛꯑ ꯑꯃ ꯅꯝꯈ꯭ꯔꯦ ꯎꯝ
ꯎꯝ ꯆꯦꯛꯀꯞ ꯅꯨꯡꯀꯞꯇꯤ ꯊꯥ ꯀꯦꯒꯦ ꯂꯩꯔꯁꯨꯠꯇ
ꯍꯥ
ꯁꯤꯀꯛ ꯀꯩ ꯀꯥꯗꯤ ꯊꯥꯒꯦꯒꯜꯂꯦ ꯆꯠꯇꯣꯏꯅꯣ
ꯅꯨꯃꯤꯠ ꯅꯤꯅꯤ ꯂꯩꯕꯒ ꯑꯃꯨꯛꯇꯪ ꯂꯥꯛꯑꯣꯕꯅꯦ ꯑꯗꯨ ꯏꯃꯅ ꯑꯗꯨ ꯂꯣꯏꯔꯒ ꯍꯟꯗꯎ ꯃꯥꯜꯂꯦ ꯃ ꯃꯦꯝꯁꯨ ꯑꯗꯨꯒ ꯖꯦꯒꯞꯇꯤ ꯀꯔꯝ ꯀꯔꯝ ꯍꯥꯏꯔꯛꯄꯅꯣ ꯈꯪꯗꯦ
ꯀꯥꯏ ꯖꯒꯥꯗꯅꯣ ꯍꯧꯖꯤꯛꯇꯥꯟ
ꯑꯃ ꯀꯩꯅꯣꯗꯣ ꯖꯨꯔꯦꯜ ꯍꯥꯏꯕ꯭ꯔꯥ ꯀꯩꯅꯣꯒꯤ ꯑꯥ ꯄꯣꯔꯣꯝ ꯄꯥꯔꯠ ꯂꯣꯝ ꯆꯠꯄꯩꯗ ꯑꯥꯏ ꯑꯣ ꯑꯦꯁ ꯆꯠꯈꯤꯕ ꯂꯝꯕꯤꯗꯣ
ꯎꯝ
ꯈꯪꯕ꯭ꯔꯥ ꯑꯗꯨꯒꯤꯗ ꯈꯤꯇꯪ ꯑꯗꯨ ꯍꯦꯛ ꯀꯩꯅꯣ ꯇꯧ ꯏꯁꯤꯡ ꯌꯥꯝ ꯊꯨꯝꯕ ꯕꯤꯔ ꯇꯤꯀꯦꯟꯗꯔꯥꯖꯤꯅ ꯀꯩꯅꯣ ꯀꯩꯅꯣ ꯑꯃ ꯂꯩꯗꯅ ꯃꯨꯔꯇꯤ ꯑꯃ
ꯏꯁꯤꯡ ꯌꯥꯝ ꯊꯨꯝꯕ ꯂꯝꯄꯥꯛꯇꯨꯔꯣ
ꯂꯝꯄꯥꯛ ꯅꯠꯇꯦ ꯑꯃ ꯑꯁ ꯑꯥ ꯀꯩꯅꯣ ꯇꯧꯕꯗꯣ ꯎꯝ ꯑꯦꯗꯚꯥꯟꯁ ꯍꯣꯁꯄꯤꯇꯥꯜꯗꯒꯤ ꯊꯧꯗꯣꯔꯛꯑꯒ ꯀꯩꯅꯣꯔꯣꯝ ꯂꯥꯛꯑꯦꯗ ꯍꯥ
ꯅꯥꯌꯨ ꯆꯦꯛꯀꯣꯟ
ꯍꯣꯏ ꯅꯤꯌꯨ ꯆꯦꯛꯀꯣꯟ ꯈꯤꯇꯪ ꯍꯥꯏꯖꯟꯕꯗꯣ ꯍꯥꯏꯗꯤ ꯑꯥꯏ ꯑꯣꯁ ꯑꯦꯁ ꯆꯠꯄꯩ ꯂꯝꯕꯤ ꯁꯤꯃꯦꯟ ꯀꯩꯅꯣꯅ ꯅꯧꯅ ꯊꯥꯕꯗꯣ ꯂꯝꯕꯤꯗꯣ
ꯑꯣ ꯑꯗꯨꯅ ꯍꯞꯇꯥꯅꯤ ꯀꯩꯅꯣ
ꯍꯣꯏ ꯑꯗꯣꯟ ꯆꯠꯈꯤꯕꯗꯣ ꯑꯗꯨ ꯅꯠꯇꯦ ꯑꯁꯣꯝꯅ ꯍꯥꯏꯈꯤꯗꯣ ꯅꯠꯇꯦ ꯁꯣꯝꯅ ꯍꯥꯏꯗꯔꯛꯀꯗꯧꯕ
ꯖꯦꯅꯤꯝꯁꯁꯨ ꯖꯦꯅꯤꯝꯁ ꯃꯅꯥꯛꯇ ꯑꯣꯏꯔꯝꯃꯅꯤ
ꯍꯣꯏ ꯍꯣꯏ ꯖꯤꯅꯤꯝꯁ ꯃꯅꯥꯛꯀꯤꯗꯣ ꯖꯤꯅꯤꯝꯁꯐꯥꯎ ꯌꯧꯗ꯭ꯔꯤ ꯍꯦꯛ ꯑꯩꯈꯣꯏꯅ ꯅꯍꯥꯟꯃꯨꯛ ꯀꯩꯅꯣ ꯆꯞꯀꯥꯟꯗ ꯏꯁꯤꯡ ꯌꯥꯝ ꯊꯨꯝꯕ ꯃꯄꯥꯗꯣ ꯍꯥꯏꯗꯤ ꯅꯥꯀꯟ ꯏꯁꯤꯡ ꯌꯥꯝ ꯆꯥꯎ ꯂꯩꯕ ꯁꯣꯔꯣꯛꯇ ꯑꯗꯨ ꯈꯤꯇꯪ ꯍꯥꯏꯖꯟꯕꯒ ꯑꯗꯨꯝ ꯍꯦꯛ ꯍꯥꯏꯖꯤꯟꯕꯒ ꯂꯩꯔꯦ ꯑꯗꯨꯝ ꯀꯩꯅꯣ ꯑꯥ ꯊꯧꯆꯤꯜꯂꯔꯣꯏ ꯑꯗꯨꯝ ꯍꯦꯛ ꯃꯆꯤꯟꯗꯣ ꯎꯔꯦꯕ ꯃꯣꯏꯗꯣ
ꯎꯝ ꯅꯤꯌꯨꯆꯦꯛꯀꯣꯟ
ꯎꯝ ꯑꯗꯣ ꯑꯩꯒꯤꯁꯨ ꯊꯥꯖꯤ ꯈꯔ ꯃꯇꯦꯡ ꯄꯥꯡꯉꯨꯗꯅ
ꯑꯦ ꯁꯦꯟꯊꯣꯛ ꯂꯥꯊꯣꯛꯁꯤꯗ ꯀꯌꯥ ꯄꯥꯡꯉꯣ ꯍꯥꯏꯅꯣ
ꯑꯦ ꯈꯤꯇꯪꯗꯤ ꯅꯪ ꯅꯅꯥꯎ ꯑꯣꯏꯅ ꯈꯔ ꯇꯥꯟꯕꯤꯔꯒ ꯇꯧ ꯌꯥꯏ ꯑꯩꯖꯨ ꯈꯔ ꯄꯩꯁꯥꯕꯨꯗꯤ ꯈꯔ ꯇꯨꯡꯁꯤꯜꯂꯦ ꯌꯥꯗꯦ ꯁꯤꯅꯗꯤ ꯁꯤꯅꯗꯤ ꯗꯣꯛꯇꯔ ꯌꯦꯡꯕꯕꯨ ꯀꯣꯟꯅꯗꯦ
ꯑꯩꯅ ꯊꯥꯔꯣꯅꯨ ꯊꯥꯔꯣꯅꯨ ꯅꯨꯄꯤꯒꯤ ꯁꯅꯥ ꯑꯣꯏꯅ ꯁꯥꯗꯣꯛꯎ ꯌꯥꯔꯦ
ꯑꯦ ꯑꯗꯨ ꯂꯩꯇꯅ ꯀꯥꯏꯗ ꯁꯥꯗꯣꯏꯅꯣ ꯈꯪꯅꯗꯕꯤ ꯁꯟꯅꯥ ꯄꯤꯔꯣꯖꯨ
ꯊꯦꯝꯃ ꯐꯥꯔ ꯂꯣꯏꯔꯦ ꯀꯩꯗꯧꯔꯒꯦ ꯊꯦꯝꯃꯒ
ꯋꯥꯔꯤꯖꯦ ꯅꯪ ꯅꯁꯥꯕꯨ ꯐꯪꯗꯔꯤꯕ ꯅꯪꯖꯨ
ꯁꯅꯥ ꯁꯕꯤꯒꯦ ꯍꯥꯏꯔꯒ ꯑꯩꯈꯣꯏꯗꯤ ꯐꯪꯗꯕ ꯅꯠꯇꯦ ꯍꯥꯏꯔꯦꯗꯅ
ꯀꯩꯒꯤꯅꯣꯕ ꯑꯗꯨꯗꯤ ꯒꯦꯔꯕ ꯏꯌꯥꯝꯕꯁꯦ
ꯑꯩꯈꯣꯏꯗꯤ ꯂꯥꯏ ꯅꯤꯡꯉꯅꯤꯅ ꯍꯥꯏꯖꯤꯅꯤ ꯂꯥꯏ ꯅꯤꯡꯕꯁꯤꯗꯤ ꯑꯗꯨꯝꯕ ꯀꯂꯥꯂꯛ ꯌꯦꯡꯊꯤꯕ ꯅꯨꯡꯁꯤ ꯅꯨꯡꯉꯣꯜ ꯀꯔꯤꯝ ꯌꯥꯗꯦ ꯂꯥꯏꯅꯤꯡꯕꯗꯗꯤ
ꯂꯥꯏ ꯂꯥꯏ ꯅꯤꯡꯕ ꯍꯧꯔꯛꯒꯦ ꯍꯥꯏꯗꯤ ꯁꯥ ꯉꯥꯁꯨ ꯀꯛꯀꯗꯧꯕꯅꯦ
ꯑꯦ ꯁꯥ ꯉꯥꯗꯤ ꯆꯥꯕꯗꯤ ꯆꯤꯟꯖꯥꯛ ꯑꯁꯤꯗꯤ ꯆꯥꯕ ꯆꯥꯗꯕ ꯌꯥꯗꯦ
ꯀꯔꯝꯕ ꯂꯥꯛꯅꯣ ꯅꯪ ꯅꯤꯡꯗꯣꯏꯁꯦ
ꯂꯥꯏꯗꯤ ꯑꯩ ꯑꯩ ꯏꯁꯥ
ꯅꯁꯥ ꯅꯁꯥ ꯑꯗꯨꯗꯤ ꯏꯌꯥꯝꯕꯁꯨ ꯒꯦꯅꯤꯗ ꯅꯁꯥꯅ ꯅꯁꯥ ꯅꯤꯡꯖꯕꯗꯤ
ꯑꯦ ꯏꯁꯥ ꯏꯁꯥ ꯅꯤꯡ ꯒꯦꯅꯦ ꯍꯥꯏꯔꯗꯤ ꯅꯪꯖꯨ ꯑꯗꯨꯗꯤ ꯕꯥꯏ ꯁꯦꯛꯁꯨꯑꯦꯜ ꯀꯥꯡꯕꯨꯁꯤꯗꯤ ꯀꯩ ꯇꯔꯦ ꯅꯨꯄꯥ ꯊꯣꯛꯄ ꯇꯥꯔꯦ
ꯃꯁꯥꯅ ꯃꯁꯥ ꯅꯤꯡꯖꯥꯕꯅꯤ ꯀꯩꯅꯣ ꯑꯗꯨꯁꯨ
ꯏꯁꯥ ꯏꯁꯥ ꯅꯤꯡꯖꯕꯗꯨꯅꯤ ꯁꯤꯛꯃꯥ ꯒꯦꯡ ꯒꯦꯡ ꯍꯥꯏꯁꯦ
ꯑꯣꯏꯗꯦꯌꯦ ꯑꯗꯨꯗꯣ ꯒꯦꯔꯣꯝꯗ ꯒꯦꯔꯣꯝꯗ ꯆꯤꯡꯉꯦ
ꯅꯣ ꯅꯣ ꯅꯣ
ꯍꯥꯏꯗꯤ ꯂꯥꯏ ꯑꯣꯏꯅ ꯃꯁꯥ ꯃꯁꯥ ꯅꯤꯡꯖꯕꯗꯣ ꯀꯩꯁꯨꯕꯨꯗꯤ ꯀꯥꯏꯗꯦ ꯅꯤꯡꯖꯕꯗꯣ ꯑꯗꯣ ꯒꯦꯅ ꯑꯌꯥꯝꯕ ꯇꯧꯒꯜꯂꯦꯕ ꯑꯗꯨꯒꯤ ꯄꯣꯠꯇꯣ ꯑꯩꯈꯣꯏ ꯃꯤꯉꯣꯟꯗꯒꯗꯤ ꯅꯨꯄꯤ ꯅꯨꯄꯤ ꯂꯩꯇꯕ ꯅꯠꯇꯦ ꯀꯣꯏꯒꯦꯗꯤ ꯀꯣꯏꯒꯦꯗꯤ ꯀꯩꯁꯨ ꯅꯠꯇꯒꯥꯏ ꯍꯥꯏꯖꯜꯂꯒ ꯑꯃꯇ ꯌꯥꯗꯕꯗꯣ ꯍꯦꯛ ꯀꯣꯏꯔꯨꯕꯗ ꯃꯤꯅꯒ ꯍꯨꯟꯗꯣꯛꯄꯤꯔꯝꯕꯗꯣ ꯑꯗꯨ ꯍꯦꯛꯇ ꯃꯥꯟꯕ ꯏꯌꯥꯝꯕꯁꯦ
ꯑꯗꯣ ꯑꯩꯈꯣꯏꯗꯤ ꯀꯣꯏꯗꯤ ꯀꯣꯏꯗꯅ ꯅꯣꯏ ꯀꯣꯏꯕ ꯉꯝꯗꯕ ꯎꯝ ꯀꯣꯏꯔꯝꯃꯅꯤ
ꯑꯩꯈꯣꯏꯁꯨ ꯀꯣꯏ ꯋꯥꯔꯤꯕꯨ ꯑꯃꯨꯛ ꯑꯗꯨꯒꯤ ꯅꯧꯅ ꯑꯃꯨꯛ ꯂꯤꯈꯣ ꯍꯥꯏꯔꯣ ꯑꯩꯈꯣꯏꯅ ꯀꯣꯏꯔꯝꯕ ꯃꯌꯥꯝꯗꯣ
ꯎꯝ ꯋꯥꯔꯤꯗꯤ ꯀꯣꯏꯔꯝꯃꯅꯤ ꯍꯥꯏꯁꯤꯅꯤ ꯑꯩꯅ
ꯅꯠꯇꯦ ꯋꯥꯔꯤꯁꯦ ꯄꯨꯔꯥꯟ ꯐꯥꯛꯁꯦꯕ꯭ꯔꯣ
ꯌꯥꯔꯦ ꯈꯪꯉꯦ ꯏꯕꯨꯡꯉꯣ ꯈꯪꯉꯦ ꯇꯧꯔꯅꯨ
ꯑꯩꯅ ꯍꯥꯏꯁꯤꯅꯤ ꯁꯝ ꯊꯥꯕ ꯅ ꯌꯥꯔꯣꯏ ꯑ ꯂꯤꯛ ꯁꯅꯥ ꯁꯥꯕꯤꯒꯦ ꯍꯥꯏꯔꯒ ꯑꯃ ꯐꯥꯗ꯭ꯔꯗꯤꯅ ꯁꯝꯅꯗꯤ ꯑꯣꯏꯔꯣꯏꯕ
ꯑꯗꯨ ꯁꯅꯥ ꯁꯥ
ꯁꯝ ꯊꯥꯗꯨ ꯄꯩꯁꯥꯗꯨꯅ ꯁꯅꯥ ꯁꯥꯗꯣꯛꯑꯗꯤ ꯍꯌꯦꯡ ꯀꯥꯟꯅꯍꯧꯋꯤꯗꯅ ꯅꯪꯉꯣꯟꯗ
ꯑꯣꯀꯦ ꯁꯝ ꯊꯥꯕꯗꯨ ꯇꯣꯛꯊꯣꯛꯎꯅꯦ ꯁꯅꯥ ꯁꯥꯅꯕ ꯄꯩꯁꯥꯁꯨ ꯂꯩꯇꯦꯕ ꯑ ꯑꯗꯣ ꯏꯌꯥꯝꯕꯗ ꯍꯥꯏꯈꯤꯗꯣ ꯁꯝ ꯊꯥꯕꯩ ꯃꯇꯦꯛ ꯈꯔ ꯄꯥꯡꯕꯤꯌꯨ ꯍꯥꯏꯕꯅꯦ ꯑꯗꯣ ꯁꯅꯥ ꯁꯥꯁꯦ ꯍꯥꯏꯔꯗꯤ ꯁꯅꯥꯁꯨ ꯈꯤꯇꯪ ꯃꯇꯦꯡ ꯄꯥꯡꯕꯤꯔꯣꯏꯗ꯭ꯔꯣ
ꯄꯥꯡꯉꯂꯣꯏꯔꯦ ꯀꯩꯅꯣ ꯑꯉꯝꯕ ꯆꯥꯝꯃ ꯆꯅꯤꯗ
ꯕ꯭ꯔꯣ ꯑꯗꯨꯗꯤ ꯌꯥꯗꯦ ꯆꯥꯝꯃ ꯆꯅꯤꯗꯨꯗꯤ ꯒꯥꯔꯤ ꯊꯥꯎꯕꯥꯎ ꯀꯣꯟꯅꯔꯣꯏ
ꯂꯩꯇ꯭ꯔꯗꯤ ꯌꯥꯝꯃꯜꯂꯕꯅꯤ ꯂꯩꯇꯕ ꯃꯤ ꯑꯃꯗ ꯆꯥꯝ ꯆꯥꯅꯤꯑꯁꯦ
ꯑꯦꯗꯣ ꯍꯌꯦꯡ ꯍꯌꯦꯡꯒꯤ ꯑ ꯍꯌꯦꯡꯒꯤ ꯀꯩꯅꯣ ꯄꯥꯎ ꯑꯃ ꯇꯥꯗ꯭ꯔꯤꯕꯣ
ꯍꯌꯦꯡ ꯀꯩ ꯂꯩꯒꯦ ꯍꯥꯏꯁꯦ
ꯐꯨꯅꯥꯜ ꯃꯔꯤꯡ ꯆꯠꯂꯨꯁꯦ
ꯆꯧꯁꯤ ꯀꯩꯅꯣ
ꯀꯤꯍꯣꯝ ꯆꯥꯕ ꯆꯧꯁꯦ ꯍꯌꯦꯡꯗꯣ ꯑꯗꯣ ꯑꯃꯨꯛ ꯈꯪꯗꯦ ꯍꯌꯦꯡꯁꯦ ꯄꯔꯕꯤꯟꯗꯣ ꯃꯊꯟ ꯍꯨꯟꯇꯣꯛꯑꯝꯕ ꯌꯥꯔꯣꯏ ꯃꯥ ꯆꯠꯁꯤ ꯌꯥꯔꯛꯇ꯭ꯔꯒꯗꯤ ꯑꯃꯨꯛ ꯅꯨꯡꯉꯥꯏꯅꯔꯣꯏ
ꯌꯦꯉꯣ ꯑꯩꯗꯤ ꯌꯥꯏ ꯑꯗꯣ ꯉꯟꯅꯗꯤ ꯐꯣꯟ ꯇꯧꯔꯛꯀꯅꯨꯀꯣ ꯍꯌꯦꯡꯗꯤ ꯄꯨꯡ ꯇꯔꯥ ꯕꯥꯔꯣ ꯑꯗꯨꯗꯥꯋꯥꯏꯗ ꯐꯣꯟ ꯇꯧꯔꯛꯑꯣ
ꯀꯩꯅꯣ ꯑꯗꯨꯋꯥꯏ ꯆꯠꯁꯦ ꯄꯨꯡ ꯑꯅꯤ ꯑꯗꯨꯋꯥꯏꯗ ꯑꯅꯤ ꯑꯍꯨꯝ ꯑꯗꯨꯋꯥꯏꯗ
ꯍꯣꯏ ꯑꯗꯣ ꯑꯩ ꯍꯌꯦꯡꯗꯤ ꯕꯣꯜ ꯂꯩꯕꯅꯤꯅ ꯊꯦꯅ ꯇꯨꯝꯅꯤ ꯑꯗꯨꯅ ꯄꯨꯡ ꯕꯥꯔꯣ ꯃꯇꯨꯡꯗꯩ ꯐꯣꯟ ꯇꯧꯔꯛꯑꯣ ꯅꯪꯅ ꯉꯁꯥꯏ ꯑꯩꯁꯨ ꯍꯧꯗꯣꯛꯑꯝꯃ ꯆꯠꯈ꯭ꯔꯦ
ꯀꯩꯒꯤ ꯀꯝꯀꯥꯟꯗ
ꯃꯤ ꯉꯥꯛꯇꯪ ꯇꯨꯝꯕꯗꯨꯗ ꯅꯪ ꯉꯁꯥꯏ ꯍꯧꯗꯣꯛꯑꯝꯃ ꯆꯠꯈꯤ ꯅꯠꯇ꯭ꯔꯣ
ꯅꯪ ꯉꯁꯥꯏꯒꯤꯗꯨ ꯇꯨꯝꯕ ꯍꯧꯗ ꯉꯥꯏ ꯅꯠꯇ꯭ꯔꯣ ꯇꯨꯝꯃꯝꯃꯕꯔꯣ
ꯈꯪꯗꯦ ꯇꯨꯝꯃꯝꯃꯕꯅꯤꯅꯦ ꯑꯗꯣ ꯑꯩ ꯕꯦꯁꯀꯤꯗ ꯐꯣꯟ ꯇꯧꯔꯝꯃꯒ ꯇꯨꯝꯃꯕꯅꯦ
ꯑꯣ ꯑꯩ ꯅꯪ ꯕꯦꯁꯀꯤꯒ ꯋꯥꯔꯤ ꯁꯥꯟꯅꯍꯧꯕꯗ ꯑꯩꯗꯤ ꯇꯨꯝꯍꯧꯗꯕ꯭ꯔꯥꯅ ꯑꯩꯗꯤ ꯑꯃꯨꯛ ꯆꯪꯁꯤꯜꯂꯛꯏꯅꯦ ꯆꯪꯅ ꯍꯧꯗꯣꯛꯑꯝꯃꯤꯅꯤ ꯇꯧꯕꯨ ꯅꯨꯡꯉꯥꯏꯇ꯭ꯔꯕ ꯑꯄꯪꯗꯣ ꯌꯦꯡꯉ ꯑꯗꯨꯝ ꯑꯩ ꯍꯦꯛ ꯂꯥꯛꯄ ꯈꯨꯗꯤꯡ ꯌꯦꯡꯉ ꯁꯨꯑ ꯆꯪꯕꯤꯗꯕꯗꯣ ꯅꯨꯡꯉꯥꯏꯔꯛꯇꯗꯅ ꯑꯩꯗꯣ ꯆꯪꯉꯝꯕꯅꯤꯗ
ꯎꯝ ꯗ ꯑꯩ ꯑꯃꯨꯛ ꯍꯧꯗꯣꯛꯑꯝꯃꯤꯅꯦ ꯅꯪꯅ
ꯁꯨꯝ ꯌꯦꯠꯄꯗꯨ ꯅꯨꯡꯉꯥꯏꯕꯒꯤ ꯋꯥꯅꯤꯗ ꯏꯌꯥꯝꯕꯗ ꯌꯦꯠꯇꯗꯤ ꯑꯩꯈꯣꯏꯕꯨ ꯀꯅꯥ ꯀꯅꯥꯗ ꯌꯦꯠꯇꯣꯏꯅꯣ
ꯎꯝ ꯍ
ꯑꯥ
ꯂꯩ ꯇꯕꯗ ꯀꯩꯅꯣ ꯄꯨꯖꯥꯔꯤꯗꯤ ꯀꯅꯥꯅꯣ ꯑꯣꯏꯅꯣ
ꯔꯦꯟꯦꯟ ꯂꯃꯦ ꯑꯩꯈꯣꯏ ꯔꯦꯟ ꯑꯃ ꯊꯥꯡ ꯃꯆꯥ ꯑꯃ ꯂꯩꯕꯗꯣ ꯃꯈꯥ ꯑ ꯍꯥ ꯅꯗꯣ ꯀꯣꯟ ꯐꯦꯡꯅꯕ ꯊꯝꯝꯕꯅꯤ ꯑꯩꯈꯣꯏꯅ ꯈꯔ ꯈꯔ ꯀꯣꯟ ꯐꯦꯡꯕ ꯊꯝꯃ ꯃꯥꯗꯣ ꯀꯣꯟ ꯊꯦꯡꯒꯠꯂꯝꯕꯅꯦ ꯍꯥꯟꯅꯗꯤ ꯑꯗꯨ ꯆꯥꯛ ꯌꯦꯟ ꯆꯥꯡ ꯊꯣꯡꯕꯗꯣ ꯍꯧꯒꯠꯂꯛꯑꯕ ꯍꯛꯆꯖꯥꯡ ꯊꯣꯡ ꯑꯗꯩ ꯇꯟꯖꯨ ꯇꯟꯗꯦꯕ ꯃꯥꯜꯜꯂꯤꯦ ꯑꯩꯈꯣꯏ ꯍꯧꯖꯤꯛ ꯊꯣꯡꯉꯤꯁꯤꯗꯤ
ꯏꯇꯥꯎꯗꯤ ꯌꯦꯡꯕꯗ ꯂꯩꯔ ꯀ ꯃꯥꯏꯗꯩꯅꯣ
ꯑꯦ ꯑꯩꯁꯨ ꯌꯥꯝ ꯊ ꯊꯣꯛꯉꯩꯅ ꯁꯅꯅꯨꯡ ꯍ ꯊꯣꯡꯦ ꯍꯗꯗꯤ ꯍꯋꯥꯏ ꯊꯣꯡ ꯇꯔ ꯍꯋꯥꯦ ꯍꯋꯥꯏꯗꯨꯨꯇꯤ ꯑꯅꯦꯛ ꯄꯤꯖꯕꯅꯤ ꯃꯁꯣꯛꯒꯤ ꯉꯥꯛꯇ ꯃ ꯍꯥꯎꯞ ꯍꯥꯏꯂ ꯍꯔ
ꯎꯝ ꯏꯇꯥꯎꯒꯤ ꯍꯋꯥꯏ ꯍꯥꯏꯅꯔꯦ
ꯍ ꯑꯩꯅ ꯅꯍꯥꯟ ꯊꯣꯡꯗꯛꯄꯅꯦ ꯑꯗꯣ ꯍꯥꯠꯀ꯭ꯔꯔꯤꯁꯤꯅ ꯑꯃꯨꯛ ꯑꯅꯝ ꯀꯗꯗꯤ ꯍꯋꯥꯏꯗꯣ ꯏꯃꯥꯟꯅꯕ ꯃꯣꯏ ꯑꯇꯣꯞꯄꯁꯨ ꯆꯥꯕ ꯌꯥꯎꯋꯦꯕ ꯑꯗꯣ ꯃꯣꯏ ꯆꯥꯕꯗꯨ ꯉꯥ ꯑꯌꯥꯏꯕꯗꯣ ꯇꯧꯔꯒ ꯆꯥꯔꯦ ꯑꯗꯨꯒ ꯍꯋꯥꯣꯏ ꯑꯅꯤꯁꯨꯕꯩꯗꯨꯗꯤ ꯀꯩꯅꯣ ꯏꯟꯖꯥꯡꯅ ꯀꯩꯅꯣꯝ ꯂꯩꯔꯨꯕꯅꯤ ꯑꯗꯨꯅ ꯃꯍꯥꯎꯗ ꯃꯥꯡꯍꯟꯕ ꯍꯥꯏꯇꯥꯔꯦ
ꯆꯪꯃꯨꯅꯦ ꯑꯗꯨꯒ ꯑꯗꯨꯃꯥꯏꯅ ꯍꯋꯥꯏꯗꯣ ꯈꯠꯇꯣꯏ ꯇꯣꯏꯁꯤꯔꯥ ꯐꯠꯇꯗꯤ ꯅꯣꯏ ꯄꯩꯁꯥ ꯄꯨꯕ ꯊꯥꯡ ꯉꯝꯃꯔꯣꯏ ꯄꯩꯁꯥꯕꯨ
ꯈꯜꯜꯂꯤꯅꯤ ꯉꯥ ꯈꯔ ꯑꯀꯪꯕ ꯑꯌꯥꯏꯕꯗꯣ
ꯎꯝ
ꯑ ꯁꯤ ꯗꯨꯀꯥꯟꯗ ꯌꯣꯔꯤꯗꯨꯕꯨ ꯆꯥꯕ ꯌꯥꯕ꯭ꯔꯗꯕꯣ
ꯗꯨꯀꯥꯟ ꯌꯣꯟꯕ ꯍꯥꯎꯔꯛꯇꯕꯅꯤꯗꯕ ꯑꯩ ꯀꯩꯅꯣꯒꯤ ꯉꯥ ꯑꯣꯏꯕꯅꯦꯕ
ꯍꯣꯏ ꯌꯨꯝꯗ ꯌꯥꯏꯍꯟꯕꯗꯣ ꯅꯠꯇ꯭ꯔꯒꯅ ꯁꯨꯝ ꯀꯩꯅꯣ ꯀꯩꯊꯦꯜ ꯃꯆꯥꯗꯒ ꯑꯗꯨꯝ ꯌꯥꯏꯕꯗꯣ ꯑꯣꯏꯗꯔꯦꯕ
ꯑꯗꯤ ꯍꯣꯜꯁꯦꯜꯒꯤ ꯗꯨꯀꯥꯟꯗꯒꯤ ꯌꯣꯟꯕ ꯉꯥꯗꯣ ꯅꯠꯇ꯭ꯔꯣ ꯀꯔꯝꯕꯗꯅꯣ ꯅꯪꯒꯤ ꯌꯣꯟꯕ ꯍꯥꯏꯁꯦ
ꯍꯣꯏ ꯍꯣꯜꯁꯦꯜꯗ ꯌꯣꯟꯕꯗꯗꯤ ꯍꯥꯎꯇꯦ ꯑꯗꯨꯅ
ꯑꯥ
ꯑꯗꯣ ꯍꯥꯎꯋꯦ ꯍꯥꯏꯗꯣ ꯑꯃ ꯀꯩꯅꯣꯗꯨꯣ ꯅꯠꯇ꯭ꯔꯕ ꯍꯥꯏꯗꯤ ꯕꯖꯥꯔ ꯃꯆꯥꯗꯨꯗ ꯑꯩꯈꯣꯏ ꯀꯩꯅꯣꯅꯒ ꯑꯍꯟꯅꯗꯒ ꯐꯝꯕ ꯑꯗꯒꯤ ꯌꯨꯝꯗ ꯌꯍꯟꯕꯗꯣ ꯑꯗꯨ ꯅꯠꯇ꯭ꯔꯕ
ꯎꯝ
ꯑꯩꯗꯤ ꯑꯗꯨꯗꯣ ꯉꯥ ꯃꯆꯥꯗꯤ ꯍꯥꯎꯇꯦ ꯀꯩꯅꯣꯒꯨꯝꯕ ꯈꯤꯇꯪ ꯔꯧ ꯈꯤꯇꯪ ꯆꯥꯎꯈꯠꯂꯛꯄ ꯃꯇꯨꯡ ꯑꯊꯥ ꯊꯥ ꯂꯥꯛꯄ ꯑꯃ ꯂꯩꯅꯅꯦ
ꯁꯤꯒꯤ ꯃꯣꯖꯤꯗꯣ ꯃꯣꯖꯤꯗꯣꯖꯤ ꯁꯤꯒꯤ ꯃꯃꯥꯡꯗꯨꯗ ꯅꯨꯡꯗꯥꯡ ꯋꯥꯏꯔꯝ ꯌꯣꯟꯝꯕꯅꯤ ꯑꯌꯨꯛꯁꯨ
ꯏꯔꯦꯛ ꯊꯣꯛꯄꯗ ꯀꯩꯅꯣ ꯉꯥ ꯀꯧꯈꯪꯕ ꯂꯩꯕꯗꯣ
ꯎꯝ ꯑ ꯑꯗꯨ ꯌꯥꯎꯅ ꯅꯨꯄꯤ ꯑꯗꯨꯝ ꯐꯝꯕꯅꯤꯗ ꯀꯣꯏꯗ ꯑꯗꯨꯝ ꯂꯩꯔꯤ ꯀꯣꯏꯔꯣ
ꯎꯝ
ꯑꯩꯈꯣꯏ ꯉꯁꯤ ꯂꯩꯇ ꯂꯩꯇ ꯍꯋꯥꯏꯒ ꯆꯥꯔꯦ ꯉꯥꯔꯤꯒ